ꯎꯝ
ꯌꯥꯝ ꯅꯣꯛꯅꯤꯡꯕ ꯋꯥꯔꯤ ꯑꯃ ꯂꯩꯍꯦ
ꯀꯩ ꯋꯥꯔꯤ
ꯅꯍꯥꯟ ꯉꯥꯐ꯭ꯔꯨꯝ ꯌꯥꯢ ꯊꯥꯕ ꯆꯠꯄꯗꯣ
ꯑꯈꯣꯢꯔꯣ
ꯎꯝ
ꯎꯝ
ꯑꯗꯨꯒꯤ ꯋꯥꯔꯤꯁꯤꯡꯗꯣ ꯁꯨꯝ ꯁꯨꯝ ꯈꯜꯂꯒ ꯅꯣꯛꯅꯤꯡꯉꯛꯄ
ꯎꯝ ꯑꯗꯨꯗ ꯑꯗꯨꯗ ꯑꯗꯨ ꯃꯇꯝꯗꯗꯤ ꯅꯨꯉꯥꯢꯅꯤ
ꯑꯩꯈꯣꯢ ꯀꯥꯡꯒꯨꯖꯦ ꯑꯗꯨꯗ ꯑꯗꯨ ꯃꯇꯝꯗꯗꯤ ꯍꯥ ꯊꯕꯛꯁꯨ ꯁꯨꯗꯕꯤꯗ
ꯍꯣꯢ ꯑꯗꯨ ꯃꯇꯝꯗꯤ ꯊꯕꯛꯁꯨ ꯂꯩꯇꯦꯅ
ꯊꯕꯛꯁꯨ ꯂꯩꯇ꯭ꯔꯦ ꯂꯧꯁꯨ ꯍꯧꯗꯦ ꯀꯩꯊꯕꯛ ꯁꯨꯅꯤ
ꯎꯝ
ꯏꯔꯥꯥꯡꯉꯤꯗꯂꯩ ꯍꯧꯖꯤꯛ ꯆꯠꯄ ꯌꯥꯔꯅꯤ ꯍꯧꯖꯤꯛ ꯂꯎꯥꯢꯅꯦ ꯐꯝꯅꯍ ꯍꯧꯖꯤꯛꯇꯤ ꯃꯄꯨꯝ ꯍꯥꯎꯔꯅꯤꯕ
ꯍꯣꯢ ꯃꯔꯨꯝ ꯀꯣꯛꯄ ꯃꯇꯝꯅꯤꯅꯀꯣ
ꯎꯝ ꯑꯗꯨꯅ ꯑꯩ ꯆꯠꯁꯤꯔ ꯍꯥꯢꯕꯅꯦꯕ ꯅꯣꯡ ꯅꯣꯢ ꯁꯪꯗꯕ ꯀꯥꯟ ꯁꯪꯗꯕꯅ ꯂꯩꯕꯅꯤꯅ ꯀꯩꯁꯨ ꯍꯥꯅꯤꯡꯗ꯭ꯔꯕ ꯀꯟꯅ
ꯈꯪꯗꯦꯅꯦ ꯊꯥꯕ ꯈꯥꯢꯔꯛꯀꯦꯀꯣ
ꯑꯩ ꯑꯃꯗꯣ ꯃꯣꯢ ꯂꯧ ꯃꯥ ꯉꯁꯤ ꯂꯧ ꯆꯜꯂꯝꯃꯣꯢꯅꯦ
ꯎꯝ
ꯑꯩ ꯍꯥꯢꯕꯅꯦ ꯃꯣꯢꯠ ꯅꯤ ꯅꯂꯥꯗꯣ
ꯑꯥ
ꯇꯦꯡꯊꯣꯛꯑꯣ ꯈꯔꯗꯤ ꯃꯨꯀꯣꯟꯗꯤ ꯈꯔ ꯂꯩꯔꯝꯒꯅꯤꯕ
ꯑꯁ ꯁꯣꯢꯗꯕꯤ ꯂꯩꯔꯝꯅꯤꯅ
ꯑꯗꯨꯅꯤ ꯑꯗꯨꯗ ꯍꯥꯏꯔꯔꯣꯢ ꯇꯧꯁꯦ ꯍꯥꯢꯔ ꯈꯣꯢ ꯍꯥꯢꯔꯛꯀꯦ ꯍꯥꯏꯔꯛꯑꯅꯪꯅꯕ ꯑꯗꯨ ꯅꯠꯇꯕꯤꯗ ꯑꯥꯈꯣꯢ ꯈꯣꯢ ꯑꯥ ꯃꯈꯥꯗꯒꯤꯗꯣ
ꯑꯦ
ꯑꯗꯨꯗꯁꯨ ꯑꯗꯨ ꯅꯂꯥꯗꯨꯁꯨ ꯈꯔ ꯎꯝ ꯍꯧꯖꯤꯛ ꯂꯩꯔꯝꯃꯅꯤꯕ ꯑꯍꯥ ꯂꯧ ꯃꯇꯝꯅꯤꯅ ꯍꯧꯖꯤꯛ ꯃꯣꯏ ꯅꯂꯥ ꯅꯨꯡꯂꯥꯁꯤꯡꯗꯨ ꯂꯣꯏ ꯀꯩꯅꯣ ꯇꯧꯔꯝꯒꯅꯤꯕ ꯁꯦꯡꯗꯣꯔꯝꯒꯅꯦꯕ
ꯎꯝ ꯎꯝ
ꯑꯗꯨꯒꯤꯅꯤꯗ
ꯑꯗꯨ ꯑꯣꯏꯔꯗꯤ ꯍꯌꯦꯡ ꯆꯠꯁꯤꯔꯣ ꯅꯣꯡ ꯅꯣꯡꯁꯦ ꯈꯔ ꯍꯥꯏꯐꯦꯠ ꯌꯦꯡꯉꯒ
ꯅꯣꯡꯕꯨꯗꯤ ꯀꯩꯁꯨ ꯇꯧꯗꯧ ꯃꯥꯟꯗꯦꯗ ꯃꯪꯕꯗꯤ ꯃꯪꯉꯒ ꯅꯣꯡꯗꯤ ꯁꯨ ꯆꯨꯗꯦ
ꯐꯩꯅꯦ ꯂꯩꯁꯥꯕꯤꯒꯤ ꯋꯥꯈꯜꯒ ꯆꯞ ꯃꯥꯟꯅꯩꯅꯦ
ꯑꯗꯨꯅꯦ ꯑꯩꯗꯤ ꯉꯁꯤꯐꯥꯎ ꯆꯠꯄ ꯌꯥꯏꯅꯦ ꯐ꯭ꯔꯤ ꯂꯩꯅꯦ ꯑꯩꯗꯤ
ꯑꯗꯨ ꯑꯗꯨ ꯃꯅꯥꯗꯣ ꯍꯦꯛꯑꯒ ꯁꯨꯒꯗꯕꯗꯣ ꯃꯤꯅꯤ
ꯎꯝ ꯑꯗꯨ ꯁꯪꯒꯗꯕ ꯂꯩꯗꯅ
ꯍꯣꯏꯅꯦ
ꯌꯥꯝꯗꯕꯤꯗ ꯀꯤꯂꯣ ꯑꯅꯤ ꯑꯍꯨꯝ ꯑꯣꯏꯗꯤ ꯌꯥꯔꯅꯤꯗ
ꯑꯁ ꯑꯗꯨꯝ ꯆꯥꯃꯤꯟꯅꯕ ꯐꯪꯉꯗꯤ ꯌꯥꯔꯦ ꯀꯩꯅꯣ
ꯑꯗꯨꯅꯦ
ꯍꯥꯏꯕꯗꯤ ꯎꯝ ꯑꯈꯣꯏꯁꯨ ꯅꯣꯡ ꯐꯥꯗꯣꯛ ꯇꯤ ꯑꯗꯨꯝ ꯆꯥꯕ ꯌꯥꯏꯅ
ꯑꯈꯣꯏ ꯆꯥꯗꯨꯏꯗꯣ ꯀꯨꯏꯔꯕ ꯅꯠ ꯀꯨꯏꯔꯕ ꯅꯠꯇ꯭ꯔꯣ ꯃꯥꯔꯁ ꯑꯗꯨꯋꯥꯏꯗ ꯑꯣꯏꯔꯝꯅꯤ
ꯑꯗꯨꯅꯦ
ꯍꯧꯖꯤꯛ ꯅꯣꯡ ꯑꯗꯨ ꯃꯇꯝꯗ ꯅꯣꯡ ꯐꯖꯅ ꯆꯨꯋꯦ
ꯎꯝ ꯑꯗꯨ ꯁꯥ ꯑꯗꯨꯝ ꯗꯃꯥ ꯗꯃꯥ ꯐꯪꯉꯦꯕꯀꯣ
ꯎꯝ ꯑꯗꯨꯅꯦ ꯈꯟꯅꯔꯒ ꯀꯣ
ꯎꯝ
ꯆꯠꯀꯗꯕ ꯅꯨꯃꯤꯠꯇꯣ ꯂꯦꯞꯄꯒ ꯃꯌꯥꯝ ꯀꯩꯅꯣ ꯇꯧꯁꯦꯕ ꯅꯣꯡ ꯐꯥꯇꯣꯛꯑꯗꯤ
ꯑꯈꯣꯏꯁꯨ ꯄꯨꯟꯗꯕ ꯀꯨꯏꯔꯦꯗ
ꯑꯗꯨꯅꯦ ꯍꯟꯗꯛꯁꯦ ꯑꯁ ꯀꯩꯅꯣ ꯇꯧꯋꯦꯅꯦ ꯍꯥꯏꯕꯗꯤ ꯃꯁꯥ ꯃꯁꯥꯒꯤ ꯊꯕꯛ ꯂꯣꯏ ꯆꯤꯟꯅꯕꯅꯤꯅꯀꯣ
ꯎꯝ ꯑꯦ ꯑꯗꯨ ꯍꯥꯏꯔꯒ ꯃꯣꯏ ꯍꯌꯦꯡ ꯂꯧ ꯈꯣꯏꯅꯤ ꯍꯥꯏꯕ ꯄꯥꯎ ꯇꯥꯏꯅꯦ
ꯃꯈꯥꯒꯤꯗꯨꯔꯣ
ꯑꯥ ꯑꯗꯨ ꯈꯣꯏꯔꯗꯤ ꯌꯦꯡꯉꯨ ꯌꯥꯔꯕꯅꯦꯕ
ꯎꯝ ꯂꯧ ꯈꯣꯏꯕ ꯀꯥꯟꯗꯁꯨ ꯉꯥꯄ꯭ꯔꯨꯝ ꯉꯥꯄ꯭ꯔꯨꯝ ꯊꯣꯛꯀꯦꯔꯣ
ꯊꯣꯛꯀꯅꯤ ꯃꯣꯏꯗꯤ ꯀꯩꯅꯣ ꯇꯧꯕ ꯃꯇꯝꯅꯤꯅ ꯉꯥꯄ꯭ꯔꯨꯝ ꯂꯩꯕ ꯖꯒꯥꯗꯨꯅꯤꯅ ꯃꯣꯏ ꯀꯨꯝꯁꯤ ꯐꯪꯗꯨꯗꯤ
ꯎꯝ
ꯁꯤ ꯂꯧ ꯈꯣꯏꯕ ꯃꯇꯨꯡ ꯆꯔꯥꯒꯤ ꯐꯪꯉꯤꯅꯤ ꯍꯥꯏꯗꯨꯗꯤ ꯉꯥꯁꯨ ꯈꯨꯟꯕ ꯐꯪꯉꯦ ꯍꯥꯏꯕꯗꯨꯗꯤ ꯍꯥꯏꯗꯤ ꯍꯌꯦꯡ ꯐ꯭ꯔꯤ ꯍꯌꯦꯡ ꯊꯕꯛ ꯂꯩꯇ꯭ꯔꯗꯤ ꯁꯪꯗ ꯆꯠꯁꯤꯔ ꯈꯜꯂꯤꯕꯅꯤ
ꯂꯧ ꯈꯣꯏꯕꯁꯨ ꯌꯦꯡꯕ
ꯎꯝ
ꯌꯥꯏ ꯌꯥꯏ ꯑꯗꯨ ꯑꯩ ꯑꯩ ꯑꯃ ꯍꯥꯏꯒꯦꯕꯀꯣ ꯑꯩ ꯑꯩ ꯂꯧꯁꯤꯡ ꯑꯃ ꯀꯣ
ꯎꯝ
ꯍꯣꯏ ꯑꯩꯈꯣꯏ ꯂꯧ ꯁꯨꯕꯁꯤꯡꯗꯤ ꯂꯧꯔꯥꯡ ꯇꯧꯕꯁꯤꯡꯗꯤ ꯑꯌꯨꯛ ꯉꯟꯇꯥ ꯍꯧꯒꯠꯂꯒ ꯇꯧꯕ ꯆꯠꯂꯒ ꯑꯃꯨꯛ ꯂꯥꯛꯑꯒ ꯆꯥꯛ ꯇꯣꯛꯑꯒ ꯅꯨꯡꯊꯤꯟꯗ ꯑꯗꯨ ꯃꯅꯥꯗꯣ ꯍꯦꯛꯑꯒ ꯁꯨꯔꯒ ꯑꯗꯨꯒ ꯅꯨꯡꯊꯤꯜꯋꯥꯏꯔꯝꯗ ꯊꯥꯕ ꯆꯠꯂꯁꯦꯕ
ꯎꯝ
ꯑꯗꯨ ꯍꯜꯂꯛꯑꯀꯥꯟꯗ ꯑꯩꯈꯣꯏ ꯑꯃꯨꯛ ꯑꯩꯈꯣꯏꯅ ꯂꯧ ꯁꯨꯔꯝꯕ ꯅꯣꯏꯗꯤ ꯌꯨꯝ ꯀꯥꯕ ꯌꯥꯔꯦꯕꯀꯣ
ꯎꯝ
ꯑꯗꯨꯒꯤ ꯃꯑꯣꯡꯗꯨꯁꯨ ꯇꯧꯕ ꯌꯥꯏꯑꯦꯕ ꯁꯪꯗꯁꯨ
ꯑꯁ ꯅꯣꯡꯃ ꯐꯇꯣꯛ ꯈꯥꯛꯇꯅꯤ ꯄꯨꯡ ꯇꯥꯗꯒꯤ
ꯎꯝ
ꯅꯣꯡ ꯐꯥꯗꯣꯛꯗꯤ ꯀꯩꯁꯨ ꯀꯥꯏꯗꯦꯅ ꯅꯨꯡꯇꯤꯒꯤ ꯅꯠꯇꯦꯅ ꯅꯣꯡ ꯐꯗꯣꯛ ꯑꯌꯨꯛꯇ
ꯆꯠꯁꯤꯅꯦ ꯆꯠꯁꯤꯅꯦ ꯍꯥꯏꯗꯤ ꯑꯁ ꯌꯦꯟꯁꯥꯡ ꯍꯥꯎꯇꯕꯅꯤ ꯆꯥꯛ ꯀꯁꯦ ꯆꯥ ꯌꯥꯗ꯭ꯔꯦꯅꯦ ꯍꯟꯗꯛꯁꯦ
ꯌꯥꯗꯔꯦ ꯆꯥꯛꯆꯥ ꯑꯁ ꯆꯥꯛ ꯍꯟꯗꯛ ꯄꯨꯔꯥ ꯊꯟꯗ꯭ꯔꯕꯅꯦ ꯑꯩ
ꯊꯕꯛ ꯁꯤꯐꯥꯎ ꯊꯕꯛ ꯈꯔ ꯈꯔ ꯁꯨꯕꯒꯤ ꯆꯥꯛ ꯂꯥꯝꯕꯒꯤ ꯆꯥꯔꯤꯕ ꯋꯥꯅꯦ
ꯑꯩꯗꯤ ꯁꯅꯥꯅꯤꯡꯉꯤꯅꯦ ꯏꯁꯄꯣꯒꯨꯝꯕ ꯏꯁꯥꯖꯦ ꯍꯥꯟꯅ ꯏꯁꯥꯁꯦ ꯀꯪꯈ꯭ꯔꯕꯅꯤꯅ ꯍꯔꯥꯎꯔꯀꯥꯟꯗ ꯑꯃꯨꯛ ꯑꯃꯨꯛ ꯇꯣꯛꯑꯦ ꯀꯗꯥꯏꯗꯩꯅꯣ
ꯑꯗꯨ ꯖꯤꯝ ꯁꯥꯟꯅꯕ ꯂꯥꯛꯑꯣ ꯍꯥꯏꯅ ꯑꯁ ꯃꯣꯏꯗꯣ ꯃꯃꯜꯁꯨ ꯌꯥꯝ ꯍꯣꯡꯅ ꯄꯤꯒꯦꯒ ꯍꯥꯏꯕꯅꯤꯅꯦ ꯑꯩꯕꯨ
ꯀꯥꯏꯗꯔꯣ
ꯑꯥ ꯕꯖꯥꯔ ꯔꯣꯝꯗꯅꯤꯗ
ꯑꯁ
ꯂꯝꯕꯤꯗꯣ ꯂꯥꯞꯃꯟꯕꯀꯣ
ꯎꯝ ꯈꯪꯗ꯭ꯔꯦꯗ
ꯍꯟꯗꯛꯁꯦ ꯂꯤꯇꯥꯔꯁ ꯆꯞ ꯆꯥꯅ ꯈꯣꯡꯕ ꯇꯝꯁꯤꯅꯗꯤ ꯋꯥꯈꯜꯗ ꯈꯟꯕꯅꯦꯕ
ꯎꯝ
ꯑꯗꯨꯗ ꯄꯩꯁꯥꯅ ꯑꯃꯨꯛ ꯃꯔꯣꯟ ꯑꯃ ꯀꯣ
ꯅꯪ ꯉꯍꯥꯟ ꯂꯩꯔ ꯂꯩꯔꯕꯣ
ꯑꯩ ꯅꯍꯥꯟ ꯂꯩꯕ ꯆꯠꯂꯤꯗꯨꯗꯤ ꯅꯣꯡꯃꯥꯏꯖꯤꯡ ꯅꯨꯃꯤꯠꯇ
ꯀꯌꯥ ꯄꯤꯕ꯭ꯔꯣ
ꯂꯤꯁꯤꯡ ꯃꯉꯥꯅꯤꯅꯦ ꯑꯗꯨ ꯃꯆꯥꯗꯣ ꯐꯥꯎ
ꯑꯁ ꯑꯗꯨ ꯅꯨꯃꯤꯠꯇꯨꯗꯤ ꯅꯪ ꯑꯩ ꯑ ꯀꯩꯅꯣꯗ ꯔꯤꯝꯁ ꯍꯣꯁꯄꯤꯇꯥꯜ ꯃꯅꯥꯛꯇ ꯂꯩꯕꯅꯦꯕ ꯒꯥꯔꯤ ꯑꯩꯈꯣꯏ ꯑꯩꯈꯣꯏꯒꯤ ꯑꯣꯇꯣꯗꯨ ꯑꯁ ꯂꯝꯕꯤ ꯃꯌꯥꯏꯗ ꯀ꯭ꯂꯥꯁ ꯃꯔꯤ ꯇꯠꯈꯤꯕ ꯋꯥꯅꯦ ꯑꯁ ꯕꯦꯔꯥꯅꯦ ꯑꯗꯨꯁꯨ ꯑꯁꯤ ꯑꯃ ꯈꯨꯛ ꯑꯩ ꯌꯨꯝ ꯃꯅꯥꯒꯤꯗꯣ
ꯎꯝ
ꯃꯥ ꯕꯖꯥꯔꯗ ꯂꯩꯔꯝꯕꯅꯤꯅ ꯐꯣꯟ ꯇꯧꯔꯒ ꯒꯥꯔꯤ ꯃꯆꯥ ꯄꯨꯔꯛꯑꯒ ꯃꯥ ꯒꯥꯔꯤ ꯉꯥꯏꯍꯜꯂꯦ ꯑꯩ ꯒꯥꯔꯤ ꯃꯥꯒꯤ ꯒꯥꯔꯤ ꯃꯆꯥꯗ ꯄꯣꯠ ꯂꯩꯔꯨꯔꯦ ꯑꯁ ꯊꯟꯗ ꯑꯃꯨꯛ ꯁꯦꯝꯅꯤꯁꯦ ꯑꯩꯁ ꯑꯥ ꯃꯈꯥꯗ ꯀꯩꯅꯣ ꯊꯥꯔꯒ ꯇꯨꯝꯃ ꯍꯤꯞꯄꯒ ꯁꯦꯝꯃꯤꯁ ꯃꯌꯥ ꯃꯔꯛꯇ ꯎꯝ
ꯑꯗꯨ ꯅꯨꯃꯤꯠꯇꯨ ꯅꯪ ꯅꯣꯏ ꯅꯣꯏ ꯏꯁꯋꯥꯏ ꯎꯅꯕꯥ ꯆꯠꯄ꯭ꯔꯣꯕ
ꯑꯗꯨ ꯅꯨꯃꯤꯠꯇꯅꯦ ꯅꯦ ꯍꯥ ꯎꯟꯅꯅꯕ ꯏꯆꯥꯟꯅꯨꯄꯤꯒ ꯑꯩꯈꯣꯏ ꯑꯍꯨꯝ ꯕꯖꯥꯔꯗ ꯀꯣꯏꯕ ꯆꯠꯂꯤ ꯐꯨꯔꯤꯠ ꯁꯨ ꯂꯩ ꯑꯁ ꯇꯤꯁꯔꯅꯤ ꯈꯛꯇ ꯂꯩꯕꯤꯗ
ꯌꯥꯏꯅꯦ ꯅꯆꯟ ꯅꯨꯨꯄꯤꯒꯤꯗꯤ
ꯃꯥꯗꯤ ꯂꯩꯗꯦꯗ ꯃꯥꯏ ꯀꯩꯅꯣ ꯂꯩꯌꯦ ꯀꯥꯏꯁꯤꯗ ꯐꯤꯔꯣꯟ ꯌꯥꯝꯃꯟꯗꯅ ꯃꯥꯏꯁꯨ
ꯍꯣꯏ ꯅꯨꯄꯤ ꯃꯆꯥꯁꯤꯡꯁꯦ ꯐꯤꯔꯣꯜ ꯌꯥꯝꯃꯜꯂꯁꯨ ꯐꯠꯇꯦ
ꯎꯝ ꯏꯆꯟꯅꯨꯄꯤ ꯃꯅꯥꯛꯇ ꯅꯨꯃꯤꯠ ꯑꯅꯤ ꯂꯩ ꯍꯥꯏꯕꯅꯤꯅ°
ꯑꯁꯦꯡꯕ
ꯃꯥ ꯎ ꯃꯥ ꯊꯣꯔꯛꯑꯕꯁꯨ ꯈꯪꯗꯦꯅ ꯑꯩꯉꯣꯟꯗ ꯄꯨꯔꯥ ꯈꯨꯗꯛꯇ ꯑꯣꯏꯅ ꯁꯔꯄ꯭ꯔꯥꯏꯖꯇ ꯑꯣꯏꯅ ꯊꯣꯛꯂꯛꯄ ꯋꯥꯅꯤꯅꯤ
ꯑꯗꯨ ꯑꯌꯨꯛ ꯅꯨꯃꯤꯠꯇꯨ ꯑꯌꯨꯛ ꯅꯨꯃꯤꯠꯇ ꯑꯩꯁꯨ ꯈꯨꯟꯒꯤ ꯁꯟꯇ꯭ꯔꯦꯜ ꯗ꯭ꯌꯨꯇꯤ ꯂꯦꯞꯄꯤꯕ
ꯑꯩ
ꯑꯗꯨ ꯅꯨꯃꯤꯠꯇꯨ ꯇꯨꯝꯗ꯭ꯔꯦ ꯐꯩꯁ ꯄꯨꯡꯈꯥꯏꯃꯨꯛꯇꯤ ꯇꯨꯝꯃ ꯃꯇꯨꯡ ꯇꯨꯔꯝꯒꯅꯤ ꯍꯦꯛ ꯍꯧꯒꯠꯂꯒ ꯌꯨꯝ ꯀꯥꯔꯨꯔꯒ ꯃꯥ ꯐꯣꯟ ꯇꯧꯔꯛꯑꯦ ꯃꯥꯗꯣ ꯑꯌꯨꯛ ꯄꯨꯡ ꯃꯉꯥ ꯃꯈꯥꯏꯗ ꯐ꯭ꯂꯥꯏꯠ ꯇꯥꯕ ꯃꯥꯥꯟꯂ°ꯕ
ꯎꯝ
ꯑꯗꯨ ꯃꯇꯝ ꯅꯨꯃꯤꯠ ꯅꯤ ꯑꯍꯨꯝꯅꯤ ꯏꯃꯥ ꯊꯕꯛ ꯁꯨꯕꯗꯣ
ꯎꯝ
ꯄꯣꯠꯁꯨ ꯇꯧꯔꯛꯇꯦꯚ ꯍꯥꯏꯗꯤ ꯃꯣꯏ ꯊꯕꯛ ꯁꯨꯃꯤꯟꯅꯕꯅ ꯃꯃꯥꯟꯅꯕꯁꯤꯡꯗꯣ ꯌꯨꯝꯒꯤ ꯌ ꯉꯥꯛꯇ ꯍꯥꯏꯔꯛꯑꯦ ꯍꯥꯏꯌꯦꯕ ꯑꯗꯨꯒꯤ ꯑꯩ ꯇꯥꯒꯗ꯭ꯔꯣ ꯈꯟ ꯃꯥ ꯇꯧꯕ ꯃꯥꯜꯂꯦꯕ ꯑꯩꯅ ꯈꯨꯏꯗꯧ ꯁꯥꯎꯔꯕ ꯑꯗꯨ ꯃꯇꯝꯗ ꯐꯣꯟ ꯄꯥꯏꯔꯁꯨ ꯇꯧꯔ ꯄꯤꯛ ꯎꯞ ꯇꯧꯗꯦ ꯋꯥꯔꯤ ꯁꯥꯔꯁꯨ ꯐꯖꯅ ꯁꯥꯕꯤꯗ ꯑꯩꯅ ꯀꯨꯏꯅ ꯁꯥꯎꯔꯒ ꯂꯩꯕꯅꯦꯕ ꯃꯥꯅ ꯅꯤꯌꯣꯝ ꯑꯃꯒꯤ ꯈꯡꯅꯤꯡꯕ ꯃꯥꯜꯂ°ꯕ ꯑꯌꯨꯛ ꯄꯨꯡ ꯃꯉꯥ ꯃꯈꯥꯏꯗ ꯐꯣꯟ ꯇꯧꯔꯛꯑꯦ ꯑꯩ ꯌꯨꯝ ꯊꯣꯛꯀꯅꯤ ꯍꯥꯏꯅ ꯑꯩꯅ ꯀꯣꯏꯔꯣꯏ ꯄꯥꯜꯔꯣꯏꯗꯕ ꯍꯥꯏꯔꯕꯅꯤ ꯍꯧꯖꯤꯛ ꯑꯩ ꯇꯨꯝꯈꯤꯒꯦ ꯍꯥꯏꯔ ꯀꯥꯟꯗ ꯃꯥ ꯊꯥꯖꯗꯅ ꯚꯗꯤꯑꯣ ꯀꫭꯟ ꯇꯧꯔꯛꯑꯦꯕ
ꯕꯤꯗꯤ ꯑꫭꯀꯣ ꯇꯧꯔ ꯀꯥꯟꯗ ꯌꯦꯡꯉꯀꯥꯟꯗ ꯏꯌꯥꯔꯄꯣꯠꯇ ꯂꯩꯔꯝꯃꯦ ꯑꯩꯉꯣꯟꯗ ꯄꯨꯡ ꯅꯤꯄꯥꯥꯟ ꯃꯈꯥꯏꯗ ꯆꯤꯟꯅꯅꯤꯡꯕ ꯂꯥꯛꯑꯣ ꯍꯥꯏꯅ ꯑꯩ
ꯑꯁ ꯅꯪꯒꯤ ꯅꯪ ꯅꯕꯥꯅꯤꯒꯤ ꯅꯨꯡꯁꯤ ꯋꯥꯔꯤꯁꯤꯗꯤ ꯐꯤꯂꯝ ꯄꯨꯊꯣꯛꯄ ꯌꯥꯔꯦꯍꯦ
ꯑꯗꯨ ꯅꯨꯃꯤꯠꯇꯣ ꯎꯆꯥꯁꯨ ꯂꯧꯕ ꯆꯠꯂꯦ ꯀꯨꯝꯅ ꯀꯝ ꯆꯠꯂꯤꯅꯤ ꯏꯃꯥ ꯂꯧꯕ
ꯌꯥꯏꯅꯦ ꯐꯤꯂꯝ ꯅꯝ ꯅꯝꯃꯁꯦ ꯅꯕꯥꯅꯤꯒꯤ ꯋꯥꯔꯤꯁꯦ
ꯍꯨꯡ
ꯐꯥꯒꯤ ꯅꯠꯇꯦꯍꯦ
ꯅꯣꯏ ꯈꯜꯂꯣ ꯗꯥꯏꯔꯦꯛ ꯇꯥꯔꯦ ꯈꯜꯂꯒ
ꯀꯅꯥ ꯈꯪ ꯌꯥꯝ ꯐꯥꯎꯕ ꯐꯤꯂꯝ ꯑꯃ ꯑꯣꯏꯔꯗꯤ
ꯌꯥꯎꯔꯦ ꯑꯗꯨꯒ ꯅꯨꯡ ꯊꯪꯖꯥꯟ ꯑꯍꯤꯡ ꯂꯦꯛꯑꯦ ꯁꯟꯗꯦꯜ ꯂꯦꯛꯑꯦ ꯅꯤꯡꯊꯧꯀꯥꯏ ꯑꯌꯨꯛꯇ ꯁꯟ ꯅꯣꯡꯃꯥꯏꯖꯤꯡꯗ ꯑꯩꯈꯣꯏ ꯆꯠꯃꯤꯟꯅꯕꯗ ꯃꯥ ꯀꯥꯎꯟꯠ ꯅ ꯅꯦꯠ ꯀꯥꯎꯟꯇꯔꯗ ꯆꯠꯂꯒ ꯇꯤꯛꯀꯦꯠ ꯂꯧꯔꯨꯔꯦ
ꯎꯝ
ꯀꯩ ꯍꯦꯛ ꯂꯧꯔꯨꯔꯥ ꯑꯌꯨꯛ ꯄꯨꯡ ꯃꯉꯥ ꯃꯛ ꯃꯉꯥ ꯑꯗꯨꯋꯥꯏꯗ ꯄꯥꯀꯤꯡꯗ ꯌꯧꯔꯣ ꯍꯥꯏꯔꯦ ꯑꯩ ꯑꯃꯨꯛ ꯑꯌꯨꯛꯇ ꯉꯟꯇꯥ ꯁꯪꯅꯕ ꯑꯃꯨꯛ ꯑꯩꯈꯣꯏ ꯑꯣꯇꯣ ꯂꯧꯔ ꯑꯃꯨꯛ ꯆꯠꯂꯦ
ꯅꯟꯅ ꯊꯤꯟꯕ꯭ꯔꯥ
ꯑꯣ ꯅꯪ ꯏꯆꯟꯅꯨꯄꯤꯒꯤ ꯃꯅꯥꯛꯇ ꯂꯩꯕꯗꯣ ꯑꯩꯅ ꯂꯧꯕ ꯆꯠꯂꯒ ꯎꯝ ꯄꯥꯛꯀꯤꯡꯕꯣꯠ ꯊꯤꯜꯂꯤꯅꯦ
ꯌꯥꯏꯅꯦ ꯑꯗꯨ ꯃꯥ ꯀꯝ ꯀꯥꯟꯗ ꯑꯃꯨꯛ ꯆꯠꯀꯦ ꯍꯥꯏꯕ꯭ꯔꯥ
ꯇꯥꯡ ꯇꯔꯥꯍꯨꯝꯗꯣꯏꯗ ꯍꯥꯏ ꯃꯥꯜꯂꯦ ꯑꯗꯨ ꯃꯇꯝꯗ ꯆꯪꯃꯤꯟꯅꯁꯦ ꯗ ꯍꯥꯏ ꯅꯣꯏ ꯍꯥꯏꯔꯛꯄ꯭ꯔꯥ
ꯑꯗꯨ ꯅꯪ ꯆꯪꯒꯦ ꯍꯥꯏꯕ꯭ꯔꯥ
ꯍꯧꯖꯤꯛ ꯊꯥ ꯊꯕꯛꯁꯨ ꯃꯨꯛ ꯒ꯭ꯌꯥꯟ ꯃꯦꯟ ꯇꯥꯔꯦ ꯍꯥꯏꯔꯁꯨ ꯍꯥꯏꯔꯛꯇꯝꯅꯦ ꯕꯤꯠꯀ ꯂꯩꯇꯔꯦ ꯑꯩ ꯑꯃꯨꯛ ꯆꯪꯉꯒ ꯁꯤꯔꯥ ꯈꯜꯂꯤꯕꯅꯤꯅꯦ ꯑꯃꯨꯛ ꯆꯪꯉꯒ ꯑꯗꯨꯒ ꯏꯟꯇꯔꯚꯤꯌꯨ ꯆꯠꯄ ꯈꯣꯠꯄ ꯑꯃꯨꯛ ꯈꯜꯂꯒ ꯈꯜ ꯁꯠ ꯀꯥꯂꯦꯜꯅꯤꯅ ꯑꯃꯨꯛ ꯇꯜꯂꯛꯄ ꯂꯩꯕꯗꯤ ꯂꯩꯒꯗꯕꯗꯣ ꯉꯝꯗꯧ ꯃꯥꯟꯗꯦꯕ ꯏꯃꯥꯟꯅꯕ ꯑꯩꯈꯣꯏꯗ ꯐꯣꯟ ꯇꯧꯔꯒ ꯍꯥꯏꯒꯗꯧꯕꯅꯤꯅ ꯀꯃꯥꯏ ꯀꯃꯥꯏꯅ ꯇꯧꯔꯤꯒꯦ ꯆꯪꯉꯒꯦ ꯑꯃꯨꯛ ꯍꯥꯏꯔꯛꯑꯦ ꯑꯗꯨꯏꯅꯦ ꯑꯩꯈꯣꯏ ꯆꯪꯉꯨ ꯍꯥꯏꯔꯗꯤ ꯆꯪꯁꯤꯔꯥ ꯈꯜꯂꯤꯕꯥ
ꯎꯝ ꯈꯔꯗꯤ ꯃꯑꯣꯡꯗꯤ ꯌꯦꯡꯈꯤꯕꯗ ꯅꯪꯁꯨ ꯍꯛꯆꯥꯡꯒ ꯑꯃꯨꯛ
ꯑꯁ ꯀꯨꯏꯔꯕꯅꯦ ꯌꯦꯡꯁꯦ ꯊꯥ ꯑꯁꯤ ꯊꯥꯗ ꯀꯧꯔꯅꯤ ꯀꯧꯔꯅꯤ ꯍꯥꯏꯔ ꯁꯨꯛ ꯀꯧꯗꯦ ꯆꯍꯤ ꯑꯃ ꯐꯥꯔꯦꯅꯦ ꯀꯩꯅꯣ ꯑꯩ ꯊꯣꯔꯛ ꯍꯥꯀꯨꯝ ꯊꯣꯔꯛꯑꯁꯨ ꯖꯨꯟꯗ ꯊꯣꯔꯛꯄꯅꯦ ꯍꯧꯖꯤꯛꯁꯨ ꯑꯃꯨꯛ ꯂꯣꯏꯔꯦ ꯆꯍꯤ ꯑꯃ ꯐꯥꯔꯦꯅ ꯁꯤ ꯉꯥꯏꯔꯤꯁꯦ ꯑꯣꯏꯒꯗꯕꯗꯤ ꯁꯇꯞ ꯏꯟꯐꯣꯔꯃꯦꯁꯟ ꯄꯤꯕ ꯑꯣꯏ ꯑꯣꯏꯔꯣꯏ ꯍꯥꯏ ꯑꯣꯏꯔꯣꯏ ꯍꯥꯏꯔꯗꯤ ꯍꯥꯏꯔꯛꯎ ꯅꯠꯇꯦ ꯑꯗꯨ ꯅꯨꯃꯤꯠꯇ ꯂꯥꯛꯑꯣ ꯁꯤ ꯅꯨꯃꯤꯠꯇ ꯂꯥꯛꯑꯣ ꯍꯥꯏ ꯐꯣꯟꯁꯨ ꯇꯧꯔꯛꯇꯦ
ꯃꯣꯏꯒꯤꯁꯨ ꯈꯔ ꯀꯩꯅꯣꯗꯤ ꯌꯥꯎꯋꯤꯅꯦ
ꯈꯪꯗꯦꯅꯁ ꯑꯃꯨꯛ ꯑꯩꯁꯨ ꯈꯜꯂꯤꯅꯦ ꯑꯃꯨꯛ ꯑꯗꯨꯗ ꯆꯠ ꯑꯥꯗ ꯆꯠꯄ ꯁꯔꯨꯛꯇꯗꯤ ꯁꯤꯗ ꯑꯣꯏꯅ ꯇꯧꯔꯁꯤꯔꯥ ꯑꯃꯨꯛ ꯈꯟꯅꯤ ꯈꯟꯅꯕ
ꯑꯥꯗ ꯆꯠꯄ ꯁꯔꯨꯛꯇꯗꯤ ꯁꯤꯗꯅꯗꯤ ꯐꯩꯗ ꯐꯪꯕꯨ ꯐꯪꯉꯗꯤꯀꯣ
ꯄꯥꯈꯪꯅꯤꯅ ꯈꯔ ꯀꯣꯏꯅꯤꯡꯕꯀꯣ ꯂꯥꯡꯅꯤꯡꯕ ꯈꯣꯠꯄ ꯄꯣꯁꯨ ꯃꯇꯝ ꯈꯔ ꯂꯩꯗꯅ ꯁꯤꯗꯗꯤ ꯁꯨꯕꯁꯨ ꯆꯪ ꯆꯪꯉꯗꯤ ꯂꯥꯡꯕ ꯈꯣꯠꯄꯗꯤ ꯐꯪꯉꯔꯣꯏꯕ
ꯎꯝ ꯑꯗꯨ ꯑꯁ ꯂꯩꯗꯅ ꯀꯣꯏꯕꯕꯨ ꯑꯥ ꯍꯌꯦꯡꯋꯥꯏ ꯅꯨꯄꯤ ꯊꯤꯔꯁꯨ ꯑꯗꯨꯝ ꯅꯣꯏ ꯏꯃꯨꯡ ꯃꯅꯨꯡ ꯀꯣꯏꯕ ꯆꯠꯄ ꯈꯣꯠꯄ ꯌꯥꯏꯗ ꯀꯩꯁꯨ ꯀꯥꯗꯦꯗ
ꯑꯩꯁꯨ ꯈꯜꯂꯤꯅꯦ ꯑꯩꯕꯨ ꯑꯩꯒꯤ ꯊꯕꯛꯇꯣ ꯑꯣꯏꯔꯗꯤ ꯑꯩꯈꯣꯏ ꯑꯩꯈꯣꯏ ꯁꯥꯏꯗꯣ ꯑꯁꯤꯗ ꯂꯥꯏꯍꯟꯁꯤꯔ ꯈꯜꯂꯤꯕꯅꯦꯕ
ꯑꯗꯨꯅ ꯐꯩꯗ